ꯍꯥꯎ
ꯑꯣ ꯇꯃ ꯍꯒꯣꯟꯅꯔꯕꯣ
ꯍꯧꯒꯠꯅꯔꯦ ꯑꯁꯤ ꯅꯣꯡ ꯇꯥꯕꯁꯤꯗ ꯑꯉꯥꯡꯈꯩꯁꯨ ꯏꯍꯧ ꯊꯦꯡꯅꯕ ꯆꯠꯅꯤ
ꯀꯃꯥꯏꯟ ꯇꯧꯔꯤ ꯅꯨꯡꯉꯥꯏꯔꯤ
ꯑ ꯃꯥꯔꯤ ꯃꯥꯏ ꯎꯝ
ꯑꯩ ꯏꯩꯅ ꯑꯥ ꯋꯥ ꯇ ꯍꯪꯛꯀꯦꯅ ꯐꯣꯟ ꯇꯧꯔꯛꯑꯝꯕꯅꯤꯗꯥ ꯉꯍꯥ ꯅꯣꯡꯃ ꯇꯝꯃꯣꯣꯏ ꯑꯥ ꯂꯣꯛꯇꯥꯛꯇ ꯑꯍꯤꯡ ꯅꯦꯛꯐꯝ ꯂꯩ ꯆꯠꯂꯨꯏꯅꯥ ꯇꯧꯕꯗꯣ
ꯎꯝ
ꯑꯗꯨ ꯀꯃꯥꯏꯅ ꯇꯧꯋꯤ ꯅꯨꯡꯉꯥꯏꯕ꯭ꯔꯥ ꯃꯐꯝꯗꯨꯕ
ꯃꯐꯝꯗꯤ ꯅꯨꯡꯉꯥꯏ ꯚꯤ꯭ꯌꯨ ꯅꯨꯡꯉꯥꯏ ꯑꯣ ꯃꯔꯨ ꯑꯣꯏꯕ ꯃꯣꯏꯅ ꯂꯣꯛꯇꯥꯛꯀꯤꯁꯤ ꯑꯌꯨꯛꯇ ꯆꯠꯂꯝ ꯃꯣꯏꯅ ꯃꯇꯝꯁꯤ ꯑꯅꯤ ꯊꯣꯛꯅ ꯈꯥꯏꯗꯣꯛꯑꯦ ꯑꯗꯣ ꯑꯌꯨꯛꯀꯤ ꯄꯨꯡ ꯃꯥꯄꯜ ꯁ꯭ꯋꯥꯏꯗꯒꯤꯅ ꯅꯨꯗꯥꯡꯋꯥꯏꯔꯝ ꯄꯨꯡ ꯃꯔꯤ ꯐꯥꯎꯕ ꯑꯃ
ꯎꯝ
ꯅꯤꯡꯕꯒꯤꯅ ꯄꯨꯡ ꯃꯔꯤ ꯃꯔꯤ ꯃꯈꯥꯏ ꯁ꯭ꯋꯥꯏꯗꯒꯤꯅ ꯑꯌꯨꯛꯀꯤ ꯄꯨꯡ ꯃꯥꯄꯟ ꯐꯥꯎ ꯑꯗꯨꯃꯥꯏꯨ ꯑꯣꯏꯕ
ꯎꯝ
ꯑꯩꯅ ꯃꯣꯏꯒꯤ ꯐꯖꯕꯁꯤ ꯑꯌ ꯉꯟꯇꯥꯒꯤꯂꯛꯄꯗꯣ ꯐꯖꯩ ꯅꯨꯃꯤꯠ ꯇꯗꯥꯏꯒꯤ ꯅꯨꯃꯤꯠ ꯁꯟ ꯁꯦꯄꯤꯁꯨ ꯐꯖꯩ ꯑꯗꯨꯒ
ꯑꯗꯣ ꯆꯥꯕ ꯊꯛꯄ ꯑꯗꯒꯤ ꯂꯩꯕꯒꯤ ꯈꯣꯠꯄꯒꯤ ꯀꯃꯥꯏꯅ ꯇꯧꯒꯦ ꯅꯨꯡꯉꯥꯏꯕ꯭ꯔꯥ ꯀꯃꯥꯏꯅ ꯇꯧꯋꯤ ꯃꯣꯏꯅ ꯄꯤꯕ꯭ꯔꯥ
ꯁꯥꯔꯚꯤꯁꯁꯦ ꯃꯣꯏꯒꯤꯗꯤ ꯂꯩꯐꯝꯗꯨꯅꯤ ꯃꯄꯨꯡ ꯑꯣꯏꯅ ꯑꯗꯨꯒ ꯑꯩꯈꯣꯏꯅ ꯆꯥꯕ ꯊꯛꯄꯒꯤꯗꯤ ꯃꯈꯣꯏꯅ ꯄꯥꯇ꯭ꯔꯁꯤꯡ ꯊꯣꯡꯕꯒꯤ ꯊꯥꯛꯄꯒꯤ ꯄꯥꯇ꯭ꯔꯁꯤꯡ ꯑꯗꯨꯒꯥ ꯒ꯭ꯌꯥꯁ ꯒꯥ ꯄꯤꯕꯥ꯫ ꯑꯗꯨꯒꯥ꯫ ꯑꯇꯩꯗꯤ ꯃꯆꯥꯛꯁꯤꯡꯗꯨꯗꯤ ꯑꯩꯈꯣꯏꯅ ꯄꯨꯖꯔꯛꯀꯗꯧꯕ ꯇꯉꯥꯏ ꯐꯗꯅ ꯃꯈꯣꯏꯗ ꯑꯦꯡꯒꯦꯖ ꯇꯧꯔꯀꯥꯟꯗ ꯑꯦꯔꯦꯟꯖ ꯇꯧꯕꯤꯌꯨ ꯑꯩꯈꯣꯏꯅ ꯄꯩꯁꯥ ꯍꯟꯖꯤꯟꯖꯗ꯭ꯔꯦ ꯍꯥꯏꯔꯁꯨ ꯌꯥꯏ ꯎꯝ ꯁꯥꯔꯚꯤꯁꯇꯤ ꯑꯗꯨꯝ ꯐꯖꯩꯈꯤ
ꯑ ꯃꯐꯝꯗꯨꯗꯤ ꯅꯨꯃꯤꯗꯥꯡ ꯂꯦꯛ ꯗ ꯀꯩꯝꯇ ꯀꯤꯅꯤꯡꯉꯥꯏ ꯑꯣꯏꯗꯦ ꯀꯩꯝ ꯇꯧꯗꯕ꯭ꯔꯥ
ꯌꯥꯝ ꯁꯦꯐ ꯑꯣꯏ ꯀꯩꯁꯨ ꯇꯧꯗꯦ ꯃꯈꯣꯏꯒꯤ ꯑꯣꯔꯒꯅꯥꯏꯖꯦꯁꯟ ꯑꯃ ꯑꯃꯒꯤ ꯑꯦꯁꯣꯁꯤꯌꯦꯁꯟ ꯑꯃꯗꯤ ꯂꯩꯕ ꯃꯥꯜꯂꯤ ꯑꯊꯦꯡꯕꯗ ꯑꯗꯩꯗꯤ ꯑꯗꯨꯝ ꯅꯣꯏ ꯔꯥꯎꯟ ꯆꯠꯂꯤ ꯕꯣꯠꯇ ꯃꯐꯝꯐꯝ ꯃꯐꯝ ꯈꯨꯗꯤꯡꯒꯤ ꯑꯗꯩ ꯀꯥ ꯍꯦꯟꯅ ꯂꯥꯡꯕ ꯑꯗꯩꯗꯤ ꯅꯥꯇꯩ ꯆꯥꯗꯕ ꯌꯥꯎꯕ ꯑꯁꯤꯅꯆꯤꯡꯕ ꯂꯩꯕ ꯍꯥꯏꯕꯆꯤꯡꯕꯒꯤ ꯃꯣꯏꯒꯤ ꯔꯥꯎꯟꯁꯤ ꯆꯠꯂꯦ ꯑꯗꯨꯒ ꯃꯣꯏꯅ ꯂꯦꯛꯄꯁꯤ ꯐꯦꯃꯤꯂꯤ ꯅꯠꯇ꯭ꯔꯒꯗꯤ ꯂꯦꯛꯄ ꯌꯥꯗꯦ ꯅ ꯆꯒꯅ ꯑꯩꯈꯣꯏꯒꯤ ꯄꯥꯈꯪ ꯂꯩꯁꯥꯕꯤ ꯃꯑꯣꯡ ꯃꯥꯟꯕ ꯃꯈꯩꯗꯤ ꯑꯗꯨꯝ ꯂꯩꯦꯛꯍꯟꯗ꯭ꯔꯦ
ꯑꯣ ꯑꯩꯈꯣꯏꯁꯨ ꯍꯧꯖꯤꯛꯀꯥꯟꯁꯦ ꯑꯉꯥꯡ ꯑꯩ ꯒꯤ ꯁꯝꯃꯔ ꯚꯦꯀꯦꯁꯟ ꯊꯥꯔꯤꯑꯕꯀꯣ ꯑꯗꯨꯗ ꯑꯉꯥꯡꯉ ꯁꯤꯅ ꯀꯣꯏꯕ ꯑꯝꯇ ꯆꯠꯁꯤ ꯆꯠꯁꯤꯅ ꯌꯥꯝ ꯀꯟꯅ ꯍꯥꯏ ꯂꯩꯕꯗ ꯀꯗꯥꯥꯏꯋꯥꯏꯗ ꯆꯠꯁꯤꯒꯦꯅ ꯁꯨꯝ ꯈꯟꯅꯕꯗ ꯑꯗꯨ ꯃꯐꯝꯗꯨꯗ ꯆꯠꯁꯤꯔꯅ ꯁꯨꯝ ꯍꯪꯉꯛꯏꯅꯤ
ꯐꯠ ꯑꯌꯥꯝꯕ ꯃꯣꯏꯒꯤꯁꯦ ꯀꯩꯅꯣ ꯇꯧꯋ ꯀꯥ ꯑꯅꯤ ꯑꯅꯤ ꯂꯩ ꯃꯤ ꯃꯉꯥ ꯇꯔꯨꯛ ꯃꯉꯥ ꯇꯔꯨꯛ ꯑꯗꯨꯝ ꯂꯩꯕ ꯌꯥꯏ ꯃꯣꯏ ꯃꯤ ꯃꯤ ꯇꯔꯥ ꯂꯩꯕ ꯌꯥꯏ ꯍꯥꯏꯕꯅꯤ ꯑꯗꯨꯅ ꯑꯩꯈꯣꯏꯒꯤꯗꯤ ꯑꯩꯈꯣꯏꯅ ꯆꯠꯂꯨꯀꯥꯟꯗꯣ ꯑꯅꯤ ꯂꯧꯋꯤ ꯥꯏ
ꯑꯩꯈꯣꯏꯁꯨ ꯈꯟꯅꯔꯒ ꯑꯝꯇ ꯀꯩꯗꯧꯅꯣ ꯆꯠꯂꯨꯁꯦ ꯍꯥꯏꯅ ꯇꯥꯔꯦ ꯃꯌꯥꯝꯅꯁꯨ ꯑꯗ ꯑꯩꯈꯣꯏꯅ ꯀꯃꯥꯏꯅ ꯇꯧꯕꯅꯣ ꯍꯥꯟꯅ ꯆꯠꯂꯨꯕ ꯃꯤꯗ ꯍꯪꯈꯤꯁꯤ ꯁꯤ ꯍꯥꯏꯐꯦꯠ ꯑꯅ ꯑꯍꯤꯡ ꯂꯦꯛꯄꯗꯨꯅ ꯀꯃꯥꯏꯅ ꯇꯧꯕꯅꯣꯅ ꯍꯪꯉꯛꯏꯅꯤ
ꯚ꯭ꯌꯨ ꯐꯖꯩ ꯂꯦꯛꯄ ꯅꯨꯡꯉꯥꯏ ꯑꯗꯨꯒ ꯃꯈꯣꯏꯒꯤ ꯑꯃ ꯍꯈꯣꯏꯒꯤꯗꯤ ꯂꯩꯕꯗꯣ ꯅꯨꯡꯁꯤꯠꯅ ꯍꯨꯝꯖꯤꯟꯕ ꯇꯥꯏꯃꯤꯡ ꯑꯣꯏꯔꯒꯗꯤ ꯑꯗꯨꯝ ꯆꯥꯗꯕ ꯑꯗꯨ ꯂꯩꯩ ꯃꯇꯝ ꯈꯔ ꯃꯥꯡꯗꯣꯛ ꯑꯍꯤꯡ ꯑꯦꯛꯇꯣꯕꯔꯗꯒꯤ ꯉꯇ ꯈꯪ ꯉꯟꯗ ꯆꯠꯂꯒ ꯁꯦꯟꯗ꯭ꯔꯥ ꯆꯪꯕ ꯌꯥꯏ ꯑꯗꯒꯤ ꯍꯧꯖꯤꯜꯂꯒ ꯀꯔꯥꯡꯣꯗ ꯈꯪꯉꯒ ꯀꯣꯏꯔꯨꯕ ꯌꯥꯏ ꯕꯣꯠ ꯊꯣꯡꯉꯒ ꯂꯣꯛꯇꯥꯛ ꯑꯀꯣꯏꯕ ꯑꯗꯨꯝ ꯀꯣꯏꯕ ꯌꯥꯕꯅꯤ ꯌꯦꯟꯊꯣꯛꯄ ꯑꯗꯨꯒ ꯊꯦꯡꯖꯤꯜꯂꯛꯑꯀꯥꯟꯗ
ꯍꯣꯏ ꯍꯣꯏ ꯇꯥꯃꯣ ꯑꯗꯣ ꯑꯩꯈꯣꯏ ꯑꯝꯇ ꯑꯣ ꯈꯟꯅꯈꯤꯒꯦ
ꯑꯥ
ꯌꯥꯝ ꯂꯥꯞꯆ ꯑꯗꯨꯝ ꯎ ꯀꯩꯅꯣ ꯑꯩꯈꯣꯏꯒꯤ ꯂꯣꯛꯇꯥꯛ ꯂꯣꯝꯗ ꯆꯠꯂꯒ ꯀꯔꯣꯝ ꯅꯥꯀꯟꯗꯅꯣ ꯃꯥ ꯆꯪꯗꯣꯏꯁꯦ ꯃꯣꯏꯔꯥꯡ ꯂꯣꯝꯗꯒꯤ ꯍꯥꯏꯊꯔꯒ
ꯃꯣꯏꯔꯥꯡ ꯕꯖꯥꯔꯁꯤꯗꯒꯤ ꯑ ꯂꯥꯟꯊꯣꯛꯄꯗ ꯃꯕꯣꯏꯔꯥꯡ ꯕꯖꯥꯔ ꯃꯅꯥꯛꯇ ꯑꯥꯏ ꯑꯦꯟ ꯑꯦ ꯂꯩꯔꯅꯤ ꯑꯥꯏ ꯑꯦꯟ ꯑꯦꯒꯤ ꯃ꯭ꯌꯨꯖꯤꯌꯝꯗꯨ ꯂꯩꯔꯅꯤ ꯑꯗꯨꯗꯒꯤ ꯌꯦꯠꯂꯣꯝꯗꯅ ꯃꯣꯏꯔꯥꯡ ꯂꯥꯏ ꯊꯥꯡꯖꯤꯡ ꯍꯔꯥꯎꯐꯝ ꯂꯩꯔꯅꯤ ꯑꯗꯨꯒ ꯆꯪꯉꯒ ꯀꯩꯕꯨꯜ ꯂꯝꯖꯥꯎ ꯆꯪꯐꯝ ꯂꯩꯒꯅꯤ ꯌꯦꯠꯇꯣ ꯆꯪꯕ ꯅꯠꯇꯕꯤꯗ ꯍꯧꯖꯤꯛꯀꯤ ꯑꯥꯏ ꯑꯦꯟ ꯑꯦ ꯃꯅꯥꯛꯀꯤ ꯊꯣꯡ ꯃꯆꯥ ꯑꯃ ꯂꯩ ꯑꯗꯨ ꯪꯕꯗ ꯑꯣꯏꯔꯣꯝꯗ ꯆꯪꯕꯗ ꯁꯦꯟꯗ꯭ꯔꯥ ꯂꯩꯕꯅꯤ ꯁꯦꯟꯗ꯭ꯔꯥꯝ ꯆꯜꯒ
ꯑꯣ ꯒꯥꯔꯤ ꯀꯩꯀꯩ ꯄꯥꯔꯛ ꯇꯧꯐꯝ ꯑꯗꯨꯝ ꯐꯖꯅ ꯂꯩꯌꯦꯕ
ꯂꯩ ꯒꯥꯔꯤ ꯄꯥꯔꯀꯤꯡ ꯖꯒꯥ ꯐꯖꯅ ꯂꯩ ꯑꯗꯨꯒ ꯅꯣꯏꯒꯤ ꯚꯔꯟꯇꯤꯌꯥꯔꯁꯤꯡ ꯅꯠꯇ꯭ꯔꯒꯅ ꯍꯠ ꯃꯄꯨꯁꯤꯡꯅꯁꯨ ꯑꯗꯨꯝ ꯐꯅꯩ
ꯎꯝ
ꯑꯗꯨꯒꯤ ꯑꯣꯏꯕ ꯆꯥꯔꯖ ꯇꯣꯉꯥꯟꯅꯗꯤ ꯂꯧꯗꯦ
ꯎꯝ ꯑꯣ ꯒꯥꯔꯤ ꯄꯥꯔꯀꯤꯡꯒꯤꯗꯤ ꯆꯥꯔꯖ ꯂꯧꯗꯦꯕ
ꯌꯥꯝ ꯂꯥꯛꯅꯩ
ꯑꯗꯣ ꯍꯧꯖꯤꯛꯀꯥꯟ ꯀꯣꯏꯐꯝꯁꯤꯕꯨ ꯑꯇꯩ ꯑꯇꯩ ꯀꯥꯏ ꯀꯥꯏꯗ ꯂꯩꯕ ꯖꯥꯠꯣ
ꯍꯧꯖꯤꯛꯁꯤ ꯏꯍꯥꯜ ꯃꯔꯤꯡ ꯂꯣꯝꯗꯁꯨ ꯆꯠꯅꯩ ꯑꯗꯨꯒ ꯃꯔꯨ ꯑꯣꯏꯅ ꯇꯤꯗꯤꯝ ꯂꯥꯏꯟꯁꯤꯗꯗꯤ ꯍꯣꯝ ꯏꯁꯇꯦꯁꯤꯗꯤ ꯑꯌꯥꯝꯕꯅꯩꯅ ꯂꯣꯛꯇꯥꯛꯀꯤꯁꯤꯒ ꯑꯩ ꯁꯦꯟꯗ꯭ꯔꯥꯒꯤ ꯁꯤꯒꯤ ꯑꯣꯏꯕ ꯃꯥꯜꯂꯤ
ꯎꯝ ꯁꯦꯟꯗ꯭ꯔꯥꯒꯤꯅ ꯀꯃꯥꯏꯅ ꯇꯧꯖꯥꯠꯅꯣ
ꯃꯈꯣꯏꯁꯨ ꯍꯣꯝ ꯏꯁꯇꯦ ꯂꯩ ꯆꯤꯡ ꯃꯆꯥꯗꯨꯗ ꯀꯥꯈꯠꯂꯒ ꯅꯥꯀꯟꯗ ꯍꯥꯏꯗꯣꯛꯑꯒ ꯃ ꯃꯆꯥ ꯁꯥꯔꯒ ꯊꯝꯃꯦ ꯃꯣꯏꯅ ꯑꯃꯨꯛ ꯑꯀꯪꯕꯗ ꯂꯩꯕꯥꯛꯇ ꯁꯥꯕꯅꯤꯅ
ꯎꯝ
ꯑꯃꯨꯛ ꯐ꯭ꯂꯣꯇꯤꯡ ꯑꯣꯏꯅ ꯂꯩꯕ ꯇꯥꯎꯔꯒ ꯂꯩꯕꯗꯒꯤ ꯃꯗꯨꯒꯤ ꯃꯍꯥꯎ ꯑꯃꯁꯨ ꯑꯗꯨꯝ ꯂꯩꯕꯨꯕ ꯑꯗꯨ ꯌꯥꯏ ꯑꯗꯨꯒ ꯏꯁꯤꯡꯗ ꯀꯥꯎꯕꯒꯤ ꯅꯨꯡꯉꯥꯏꯕ ꯑꯗꯨꯝ ꯂꯣꯛꯇꯥꯛ ꯄꯥꯠꯀꯤ ꯏꯁꯤꯡ ꯃꯌꯥꯏꯗ ꯂꯩꯕꯒꯤ ꯅꯨꯡꯉꯥꯏꯕ ꯑꯗꯨꯒꯤ ꯁꯤꯅꯤ ꯑ ꯑꯗꯨ ꯀꯨꯝꯕ ꯑꯗꯨꯒꯤ ꯇꯣꯉꯥꯟꯕ ꯃꯍꯥꯎ ꯑꯃꯗꯤ ꯂꯩ ꯌꯥꯝ ꯅꯨꯡꯉꯥꯏ ꯐꯦꯃꯤꯂꯤ ꯑꯉꯥꯡꯁꯤꯡ ꯄꯨꯔꯒ ꯅꯣꯡ ꯐꯥꯗꯣꯛ ꯑꯗꯨꯗ ꯂꯦꯡꯊꯣꯛꯎ ꯌꯥꯏ ꯍ
ꯍꯣꯏ ꯍꯣꯏ ꯑꯩꯈꯣꯏꯁꯨ ꯀꯔꯝꯕꯅꯣ ꯑꯉꯥꯡꯈꯩꯒ ꯈꯟꯅꯔꯒ ꯌꯦꯡꯉꯨ ꯇꯥꯔꯦ
ꯎꯝ ꯍꯧꯖꯤꯛꯀꯤ ꯁꯦꯟꯗ꯭ꯔꯥꯒꯤꯗꯨꯗꯁꯨ ꯁꯦꯟꯗ꯭ꯔꯥꯒꯤ ꯚ꯭ꯌꯨ ꯄꯣꯏꯟ ꯑꯣꯏꯔꯤꯕꯗꯣ ꯑꯗꯨ ꯅꯠꯇꯕꯤꯗ ꯈꯤꯇꯪꯈꯛ ꯑꯗꯨ ꯀꯥꯞꯐꯝꯗꯨꯣ ꯌꯧꯗ꯭ꯔꯤꯉꯩꯗ ꯌꯦꯠꯂꯣꯝꯗ ꯆꯪꯉꯀꯥꯟꯗ ꯑꯃꯁꯨ ꯂꯩꯕꯅꯤ ꯍꯥꯏꯠ ꯃꯆꯥ ꯃꯆꯥ ꯑꯗꯒꯤ ꯄꯤꯛꯅꯤꯛ ꯂꯥꯛꯑꯒ ꯆꯥꯛ ꯆꯥꯐꯝ ꯑꯃꯅ ꯑ ꯑꯅꯛꯄꯗ ꯑꯃꯁꯨ ꯂꯩꯔꯦ ꯑꯗꯨꯒ ꯁꯨꯝ ꯂꯝꯕꯤꯗ ꯑꯩꯈꯣꯏꯒꯤ ꯇꯔꯤꯗꯤꯝ ꯂꯥꯏꯟꯁꯤꯗ ꯈꯔꯗꯤ ꯑꯗꯨꯝ ꯂꯩꯔꯕꯅꯤ ꯀꯥꯡ ꯍꯅ ꯅꯣꯡ ꯐꯥꯗꯣꯛ ꯁꯨꯝ ꯃꯇꯝ ꯃꯥꯡꯊꯣꯛꯑ ꯆꯠꯄꯅꯤꯅ ꯃꯊꯪ ꯃꯊꯪ ꯍꯥꯏꯈꯤꯕꯗ ꯁꯟꯐ꯭ꯂꯥꯋꯔ ꯒꯥꯔꯗꯦꯟ ꯑꯗꯒꯤ ꯏꯁꯇ꯭ꯔꯣꯕꯦꯔꯤꯒꯤ ꯒꯥꯔꯗꯦꯟꯗꯤ ꯑꯗꯨꯝ ꯂꯩꯅꯔꯦ ꯅꯝꯕꯣꯜꯗꯁꯨ ꯑꯉꯥꯡꯁꯤꯡꯒꯤ ꯇ꯭ꯔꯦꯟ ꯃꯆꯥꯒ ꯍꯥꯞꯄꯒ
ꯎꯝ
ꯒꯥꯔꯤ ꯑꯗꯨꯒꯨꯝꯕꯒꯤ ꯇ꯭ꯔꯦꯟꯃꯛ ꯅꯠꯇ꯭ꯔꯒꯁꯨ ꯇ꯭ꯔꯦꯟꯒꯤ ꯃꯑꯣꯡꯗ ꯁꯨꯃꯥꯏꯅ ꯇꯧꯕꯅꯤ ꯍꯥꯏꯕ ꯇꯥꯛꯄ ꯌꯥꯕꯒꯤ ꯑꯣꯏꯕꯄꯥꯛ ꯃꯆꯥ ꯑꯗꯨꯝ ꯃꯊꯪ ꯃꯊꯪ ꯃꯔꯤ ꯃꯔꯤ ꯂꯩꯔꯦ
ꯎꯝ ꯑꯣꯏꯅꯥꯝꯗꯁꯨ ꯌꯥꯝ ꯐꯖꯕ ꯑꯃꯁꯝꯨ ꯂꯩ ꯍꯥꯏꯅꯩ ꯃꯤꯅ
ꯎꯝ ꯃꯌꯥꯝꯗꯁꯨ ꯂꯩ ꯍꯥꯏ ꯑꯩꯗꯤ ꯆꯠꯂꯨꯗ꯭ꯔꯤꯗꯨꯃꯗꯤ
ꯎꯝ
ꯑꯗꯨꯅ ꯂꯩꯃꯔꯥꯝꯁꯨ ꯆꯠꯅꯔꯝꯃꯤ ꯑꯗꯨ ꯂꯩꯃꯔꯥꯝ ꯅꯠꯇ꯭ꯔꯒꯁꯨ ꯂꯩꯃꯔꯥꯝꯒꯤ ꯋꯥꯇꯔꯐꯣꯜꯗꯨꯃꯗꯤ ꯀꯨꯏꯔꯕꯅꯤꯅ ꯑꯌꯥꯝꯕꯅ ꯈꯪꯅꯔꯦ ꯑꯅꯧ ꯑꯅꯧꯕ ꯒꯥꯔꯗꯦꯟꯁꯤꯡ ꯂꯩꯕꯁꯤꯡꯁꯤ ꯑꯗꯨꯝ ꯆꯤ ꯑꯗꯨꯒ ꯍꯧꯖꯤꯛꯀꯤ ꯂꯣꯛꯇꯥꯛ ꯄ꯭ꯂꯣꯇꯤꯟꯒꯤ ꯚꯦꯂꯨꯁꯤꯁꯨ ꯑꯅꯧꯕ ꯇꯣꯉꯥꯟꯕ ꯃꯍꯥꯎ ꯑꯃꯅꯤ
ꯎꯝ ꯑꯣ ꯑꯗꯨꯗꯤ ꯑꯩꯈꯣꯏꯁꯨ ꯑꯉꯥꯡ ꯀꯥꯂꯦꯟ ꯁꯨꯇꯤ ꯊꯥꯏꯉꯩꯁꯤꯗ ꯀꯥꯏ ꯀꯥꯏꯗꯣꯏꯅꯣ ꯆꯠꯄ ꯌꯥꯕ ꯈꯤꯇ ꯌꯦꯡꯍꯧ ꯇꯥꯔꯦ ꯀꯨꯏꯔꯦ ꯀꯣꯏꯕꯒ ꯆꯠꯇꯕ ꯑꯉꯥꯡ ꯁ꯭ꯀꯨꯜ ꯀꯥꯕꯅꯤꯅ ꯀꯔꯤꯝ ꯇ ꯅꯥꯟꯊꯣꯛꯄ ꯅꯪꯗ꯭ꯔꯕꯅꯤꯅ ꯆꯠꯄꯁꯦ ꯅꯪꯗ꯭ꯔꯦ ꯑꯗꯨꯅ ꯍꯟꯗꯛ ꯁꯝꯃꯔ ꯚꯦꯀꯦꯁꯟꯗꯤ ꯑꯉꯥꯡꯈꯩꯅ ꯆꯠꯁꯤ ꯆꯠꯁꯤꯅ ꯈꯥꯡꯉꯝꯗ꯭ꯔꯦ ꯑꯗꯨꯅ ꯍꯟꯗꯛꯇꯤ ꯑꯃ ꯅꯠꯇ꯭ꯔꯒ ꯑꯃꯗꯤ ꯆꯠꯂꯨꯁꯦꯅ ꯍꯥꯏꯅꯔꯤ
ꯌꯥꯏ ꯄꯨꯕꯤꯕ ꯌꯥꯏ ꯃꯥ ꯃꯈꯩ ꯁꯨꯝ ꯃꯣꯏꯁꯨ ꯍꯧꯖꯤꯛ ꯈꯨꯠꯇꯝꯁꯤꯅ ꯃꯣꯏꯁꯨ ꯆꯠꯄ ꯐꯪꯗ꯭ꯔꯕꯅꯤꯅ
ꯎꯝ ꯑꯣ ꯍꯣꯏ ꯍꯣꯏ ꯐꯔꯦ ꯐꯔꯦ ꯇꯝꯃꯣ ꯃꯊꯪ ꯑꯃꯨꯛ ꯑꯩ ꯄꯥꯎ ꯐꯥꯎꯖꯔꯛꯀꯦ ꯀꯣꯟ ꯑꯃꯨꯛ
ꯌꯥꯔꯦ ꯌꯥꯔꯦ ꯊꯝꯃꯦ ꯊꯝꯃꯦ
ꯑꯥ ꯑꯥ